ꯕ꯭ꯔꯣ ꯀꯔꯤ ꯇꯧꯔꯤꯕ꯭ꯔꯣ
ꯀꯩꯁꯨ ꯇꯧꯗꯦ ꯑꯁꯤꯌꯥ ꯇꯧꯔꯤꯌꯦ
ꯀꯔꯤ ꯇꯧꯔꯤ ꯍꯥꯏꯕ
ꯕꯨꯛ ꯂꯩꯔꯤꯛ ꯌꯥꯝ ꯂꯩꯔꯤꯛ
ꯍꯥꯏ ꯍꯥꯏꯁ
ꯍꯥꯏꯗ ꯂꯥꯏꯔꯤ ꯌꯥꯝ ꯂꯩꯌꯦ
ꯑꯣ ꯀꯣ ꯗꯦꯠ ꯇꯨꯗꯒꯤ ꯍꯧꯔꯅꯤꯀꯣ ꯅꯣꯏ ꯑꯦꯛꯖꯥꯝꯗꯣ ꯑꯦꯛꯖꯥꯝ ꯍꯥꯏ ꯑꯦꯛꯖꯥꯝ ꯍꯥꯏꯔꯣꯏꯁꯦ ꯄꯔꯤꯈꯥ ꯍꯥꯏꯁꯦ ꯄꯔꯤꯈꯥ ꯍꯧꯔꯅꯤꯕ ꯇꯥꯡ ꯑꯅꯤꯗꯒꯤ
ꯇꯥꯡ ꯑꯅꯤꯗꯒꯤ ꯀꯩ ꯇꯧꯔꯤꯅꯣ ꯅꯪꯗꯤ
ꯑꯩꯗꯤ ꯇꯨꯏꯁꯟ ꯍꯜꯂꯛꯂꯒ ꯂꯩꯌꯦ ꯑꯗꯨꯝ
ꯎꯝ ꯃꯤꯃꯆꯥꯥꯗꯤ ꯄꯩꯁꯥ ꯌꯥꯝ ꯄꯥꯏꯈ꯭ꯔꯅꯤꯀꯣ ꯇꯨꯏꯁꯟꯒ ꯌꯥꯝ ꯇꯧꯗꯣꯔꯦ
ꯂꯥꯛ ꯂꯥꯛꯄ ꯂꯥꯛꯄꯒ ꯆꯠꯅꯤꯡꯉꯥꯏ ꯃꯐꯝ ꯌꯥꯝꯃꯦ
ꯆꯥꯅꯤꯡꯉꯥꯏ ꯃꯐꯝ ꯂꯩꯕꯗꯣ ꯌꯥꯝ ꯐꯔꯕꯅꯦ
ꯑꯁ ꯂꯥꯛꯄꯗꯒꯤ ꯍꯦꯟꯅ ꯆꯠꯅꯤꯡꯉꯥꯏ ꯂꯩꯕꯒꯤꯅꯤꯅꯦꯍꯦ
ꯑꯩꯗꯣ ꯅꯍꯥꯟ ꯑꯩꯒꯤ ꯁꯦꯟ ꯈꯥꯎ ꯃꯥꯡꯕꯀꯣ
ꯍꯣꯏ
ꯑꯩꯅ ꯍꯥꯏꯈ꯭ꯔꯦꯀꯣ ꯑꯁ ꯀꯝꯅꯤꯡꯕꯁꯤꯗꯤ ꯍꯧꯖꯤꯛ ꯐꯥꯎꯁꯨ ꯈꯜꯂꯤꯌꯦ
ꯕꯤꯕꯦꯁꯒꯤꯅꯤꯅꯦ
ꯑꯗꯨꯅꯦ ꯀꯌꯥꯝꯃꯨꯛꯁꯨ ꯋꯥꯅ ꯇꯥꯟꯕ꯭ꯔꯥ ꯌꯦꯡꯉꯣ ꯑꯗꯨ ꯂꯩꯌꯦ ꯍꯥꯏꯅ ꯅꯨꯡꯉꯥꯏꯅ ꯑꯩꯗꯤ ꯂꯩꯕꯅꯦꯕ ꯑꯗꯨꯒ ꯑꯌꯨꯛꯇ ꯍꯧꯒꯠꯂꯒ ꯕꯦꯛꯇ ꯂꯩꯔꯝꯗ꯭ꯔꯕ ꯋꯥꯅꯤꯗ
ꯍꯞꯇꯥ ꯑꯃꯒꯤ ꯇꯥꯟꯕꯅꯦꯕ ꯑꯗꯣ
ꯑꯗꯨꯅꯦ ꯑꯩ ꯍꯥ ꯍꯣꯜꯗꯦ ꯅꯨꯃꯤꯠ ꯆꯨꯞꯄ ꯆꯠ ꯆꯠꯂꯒ ꯇꯧꯔꯤꯕꯅꯦꯕ ꯑꯗꯣ
ꯎꯝ
ꯍꯥꯏꯗꯤ ꯁꯥꯎꯅꯤꯡꯕꯁꯤꯀꯣ
ꯆꯥꯗ꯭ꯔꯤꯌꯦ ꯅꯪꯗꯤ
ꯆꯥꯗ꯭ꯔꯤꯌꯦꯗ ꯑꯩꯁꯨ ꯆꯥꯕ ꯋꯥꯠꯂꯤꯌꯦꯗ ꯑꯩꯈꯣꯏꯗꯤ ꯄꯨꯡ ꯇꯔꯥ ꯍꯦꯟꯕꯗ
ꯑ ꯍꯣꯏ ꯑꯩꯗꯤ ꯍꯣꯏ ꯄꯨꯡ ꯚ꯭ꯔꯣ ꯒꯨꯝꯕꯗꯁꯨ ꯆꯥꯏꯌꯦ
ꯍꯣꯏ ꯀꯣ ꯆꯥꯡ ꯅꯥꯏꯗꯕꯅꯦ ꯑꯩꯈꯣꯏꯒꯤ ꯃꯐꯝꯗ ꯀꯩꯅꯣꯗꯣ
ꯎꯝ ꯌꯥꯔꯔꯣꯏ ꯄꯨꯛ ꯇꯧꯔꯦ ꯅꯣꯏ ꯅꯣꯏ ꯅꯤꯡꯕꯗꯣ ꯌꯥꯝ ꯅꯣꯏ ꯅꯣꯏ
ꯑꯩ ꯍꯟꯗꯛ ꯇꯨꯝ ꯇꯨꯝꯕ꯭ꯔꯥ ꯅꯣꯏꯗꯤ ꯑꯩꯗꯤ ꯇꯨꯝꯕꯗ ꯇꯨꯝꯕꯗ ꯇꯨꯝꯕꯗ ꯂꯣꯏꯔꯦ
ꯍꯥꯏꯒꯅꯨ ꯇꯨꯝꯕꯗꯤ ꯍꯣꯕꯤꯅꯤ ꯀꯩꯅꯣ
ꯑꯗꯨ ꯑꯌꯨꯛꯀꯤ ꯁꯟꯅ ꯑꯃ ꯆꯠꯂꯒ ꯍꯜꯂꯛ ꯑꯦ ꯇꯨꯝꯃꯦꯀꯣ ꯑꯗꯨ ꯑꯐ ꯑ ꯅꯨꯡꯊꯤꯟꯗꯁꯨ ꯇꯨꯝꯃꯦ ꯑꯃꯨꯛꯀ ꯍꯧꯒꯠꯂꯦ ꯇ꯭ꯨꯏꯁꯟ ꯆꯠꯂꯦ ꯑꯃꯨꯛ ꯂꯥꯛꯕꯁꯨ ꯐꯣꯟꯁꯨ ꯀꯨꯏꯅ ꯌꯦꯡꯕ ꯉꯝꯗ꯭ꯔꯦ ꯑꯩꯗꯤ
ꯑꯍꯟ ꯑꯣꯏꯔꯛ ꯑꯦ
ꯆꯍꯤꯅ ꯑꯣꯏꯔꯕ ꯃꯥꯜꯂꯦ ꯇꯨꯝꯕꯁꯤ ꯇꯨꯝꯕꯁꯤ ꯅꯣꯏꯅꯤꯡꯕ ꯑꯗꯨ ꯆꯥꯕꯁꯨ ꯌꯥꯝ ꯀꯜꯂꯦ ꯅꯣꯏꯗꯤ ꯆꯥꯅꯤꯡꯗ꯭ꯔꯣ
ꯑꯁ ꯑꯩ ꯄꯨꯛꯁꯦ ꯌꯥꯝ ꯆꯥꯎꯔꯕꯅꯦ ꯍꯧꯖꯤꯛ
ꯑꯁ ꯅꯪ ꯄꯨꯛ ꯂꯩꯇꯕ ꯅꯪ ꯆꯥꯎꯔꯦ ꯍꯥꯏꯕ
ꯑꯣ ꯂꯩꯩꯔꯝꯃꯣꯏ ꯍꯣꯏ ꯑ
ꯅꯈꯣꯏꯗꯤ ꯎꯁꯣꯏ ꯆꯥꯕ ꯐꯪꯕ꯭ꯔꯣ ꯍꯟꯗꯛꯀꯤ
ꯎꯁꯣꯏ
ꯍꯣꯏ ꯁꯥꯡꯕꯗꯨ
ꯈꯪꯗꯦꯅꯦ
ꯎꯁꯣꯏ ꯈꯪꯗꯦ
ꯀꯔꯤꯔꯣ
ꯕꯦꯝꯕꯨ ꯁꯨꯠꯇꯨ
ꯎ ꯑꯣ ꯐꯪꯉꯦ ꯍꯣꯏ ꯑꯔꯦ ꯐꯪꯉꯦ ꯐꯪꯕ꯭ꯔꯣ ꯅꯣꯏ
ꯈꯔ ꯈꯔ ꯈꯔ ꯐꯪꯉꯦ ꯑꯗꯨ ꯑꯣꯏꯔꯁꯨ ꯇꯥꯡꯉꯦꯕ
ꯑꯣ
ꯑꯗꯨ ꯑꯩꯅ ꯃꯔꯨꯞ ꯑꯃ ꯎꯝ ꯑꯅꯦ ꯅꯪ ꯉꯁꯥꯏ ꯅꯪꯉꯣꯟꯗ ꯎ ꯕꯣꯔꯤ ꯁꯥꯑꯣ ꯍꯥꯏꯕ ꯃꯤꯗꯣ
ꯍ‌ꯣꯏ
ꯃꯥꯒ ꯁꯥꯕ꯭ꯔꯥ ꯅꯪ
ꯑ‌ꯣ ꯁꯥꯒꯦ ꯇꯧꯔꯒ ꯅ‌ꯦꯠ ꯌꯥꯗꯦ
ꯑꯣ ꯑꯗꯣ ꯃꯥꯗꯣꯁꯣꯏ ꯐꯪꯕ꯭ꯔꯥ ꯍꯪꯕꯅꯦꯕ ꯑꯩꯅ
ꯎꯝ
ꯑꯗꯨꯒ ꯑꯌꯨꯛꯁꯨ ꯅꯨꯡꯁꯤꯠꯁꯨ ꯅꯨꯡꯗꯥꯡꯁꯨ ꯎꯁꯣꯏ ꯆꯃꯟꯕꯒꯤ ꯐꯃꯨꯡꯗꯁꯨ ꯎꯁꯣꯏ ꯎ
ꯌꯥꯝꯃꯅꯤ ꯃꯣꯏꯔꯣꯝꯗꯗꯤ
ꯍꯧꯖꯤꯛꯁꯨ ꯀꯗꯥꯏꯗ ꯍꯧꯖꯤꯛꯁꯨ ꯀꯔꯤ ꯌꯦꯟꯁꯥꯡ ꯊꯣꯡꯕ꯭ꯔꯥ ꯍꯥꯏꯔꯦ ꯎ ꯎꯁꯣꯏꯗꯣ ꯑꯃꯨꯛ ꯊꯣꯡꯂꯝꯝꯒꯅꯤ
ꯑꯗꯨ ꯑꯗꯨꯗꯣ ꯅꯨꯄꯥꯗꯣ ꯀꯩꯅꯣ ꯑꯁ ꯊꯦꯛꯁꯦ ꯌꯥꯝ ꯇꯧꯋꯦꯅꯦ
ꯊꯕꯛ ꯂꯩꯇꯕꯒꯤꯅꯦ ꯑꯩꯕꯨꯁꯨ ꯇꯧꯋꯦ ꯑꯗꯨꯕꯨ ꯑꯩꯗꯤ ꯈꯨꯝꯕꯤꯗꯦꯕ
ꯎꯝ
ꯑꯉꯥꯡꯅꯦ ꯑꯉꯥꯡ ꯑꯗꯨꯒ ꯂꯥꯏꯔꯤꯛꯁꯨ ꯇꯝꯗ꯭ꯔꯦ ꯍꯥꯏꯌꯦ ꯑꯗꯨꯒ ꯐꯥꯔꯃꯤꯡ ꯐꯥꯔꯃꯤꯡ ꯇꯧꯔꯒ ꯂꯩꯌꯦ ꯍꯥꯏꯌꯦ ꯑꯗꯨ ꯀꯔꯤ ꯀꯔꯤꯒꯤ ꯐꯥꯔꯃꯤꯡꯅ ꯍꯥꯏꯔꯒ ꯀ꯭ꯋꯥ ꯊꯥꯕꯅꯦ ꯍꯥꯏꯌꯦ
ꯑꯥꯏꯁ
ꯎꯝ ꯀ꯭ꯋꯥ ꯅꯠꯇꯕ ꯑꯇꯣꯞꯄ ꯀꯔꯤ ꯀꯔꯤ ꯊꯥꯕ꯭ꯔꯥ ꯍꯥꯏꯔꯒ ꯃꯥ ꯀꯔꯤ ꯍꯥꯏꯕ꯭ꯔꯥ ꯀꯥꯎꯈ꯭ꯔꯦꯅꯦ ꯃꯥ ꯊꯥꯛꯑꯦ ꯍꯥꯏꯕꯗꯣ ꯑ ꯌꯣꯡꯆꯥꯛꯒꯨꯝꯕꯁꯨ ꯊꯥꯏ ꯍꯌꯦ
ꯌ‌ꯣꯡꯆꯥꯛ
ꯍꯣꯏ ꯑꯗꯨꯗꯤ ꯅꯪꯒꯤ ꯄꯩꯁꯥ ꯑꯗꯨꯗꯤ ꯅꯪꯗꯤ ꯂꯥꯏꯔꯤꯛ ꯇꯝꯗ꯭ꯔꯁꯨ ꯄꯩꯁꯥ ꯌꯥꯝꯅ ꯂꯥꯛꯑꯦꯅꯦ ꯍꯥꯏꯕ ꯑꯩꯅꯀꯣ
ꯎꯝ
ꯂꯥꯛꯇꯦ ꯑꯃꯨꯛ ꯍꯥꯏꯌꯦ ꯑꯗꯨꯗꯤ ꯎꯝ ꯑꯩꯕꯨ ꯇꯨꯏꯁꯟ ꯇꯧꯒꯦ ꯍꯥꯏꯌꯦ ꯑꯩꯕꯨꯁꯨ ꯀꯣ ꯑꯩꯅ ꯐꯣꯟꯗꯒꯤ ꯈꯨꯄꯥꯛꯥꯛ ꯊꯥꯛꯑꯒꯅꯤ ꯍꯥꯏꯕ ꯑꯩꯅ
ꯋꯥꯏ ꯌꯥꯝ ꯉꯥꯡꯉꯦ ꯑꯁ ꯑꯃꯨꯛ ꯇꯜꯂꯦ
ꯍꯣꯏ ꯑꯗꯨꯒ ꯀꯣ ꯑꯁ ꯈꯪꯗꯦ ꯉꯥꯡꯕ ꯌꯥꯗꯕꯁꯤꯡꯁꯨ ꯌꯥꯝ ꯉꯥꯡꯉꯦ ꯃꯥ
ꯇꯜꯂ‌ꯦ
ꯑꯗꯨꯒꯤ ꯑꯗꯨꯒꯨꯝꯕꯗꯨꯒꯤ ꯇꯥꯡꯗꯕꯗꯨꯅ ꯎꯔꯤ ꯁꯥꯗꯕꯗꯨꯅ ꯐꯩ ꯍꯥꯏꯅ ꯈꯜꯂꯒ ꯑꯩꯗꯨ
ꯎꯝ ꯁꯥꯗꯦ ꯉꯁꯥꯏꯗꯣ
ꯑꯥ
ꯐ‌ꯣꯟ ꯌꯥꯗꯕꯩ
ꯑꯗꯨꯅ ꯐꯥꯔꯦ
ꯎꯝ ꯑꯩ ꯄꯩꯁꯥ ꯂꯩꯇ꯭ꯔꯦ ꯅꯍꯥꯟ ꯄꯣꯠꯆꯩ ꯂꯧꯕꯒꯤ ꯀꯔꯤꯒꯤ ꯑꯣꯏꯅꯤ
ꯑꯥ
ꯑꯥ ꯏꯕꯥꯅꯤ ꯆꯠꯄꯗꯣ
ꯑꯥ
ꯃꯗꯣ ꯄꯅꯤ ꯄꯣꯠ ꯆꯩ ꯂꯧꯕꯅꯦꯕ
ꯑꯣ ꯅꯕꯥꯅꯤ ꯆꯠꯄ꯭ꯔꯥ
ꯍꯣꯏ ꯆꯠꯂꯦ ꯅꯪꯕꯨ ꯍꯥꯏꯒꯦ ꯇꯧꯔꯒ ꯅꯪ ꯊꯕꯛ ꯌꯥꯝꯁꯤꯕꯗꯨꯕꯨ
ꯑꯥ ꯑꯥ ꯀꯔꯤ ꯀꯔꯤ ꯄꯤꯖꯕ꯭ꯔꯣ
ꯑꯁ ꯑꯣꯛꯁꯥ ꯋꯤꯠ ꯑꯥ ꯅꯪꯅ ꯍꯥꯏꯕꯗꯣ
ꯑꯥꯎ ꯑꯥꯎ ꯑꯥ
ꯑꯁ ꯌꯥꯝ ꯅꯨꯡꯁꯤ ꯅꯨꯡꯁꯤꯗ ꯂꯩ ꯌꯦꯡꯕ ꯉꯝꯗꯦꯈꯣꯏ
ꯑꯦꯍ ꯃꯌꯨꯝꯗ ꯇꯧꯕꯀꯣ ꯃꯄꯥꯟ ꯊꯣꯛꯇꯦꯗꯅ ꯀꯣ
ꯎꯝ ꯃꯌꯨꯝꯗ ꯇꯧꯕꯅꯦ ꯍꯣꯏ ꯃꯣꯏꯗꯤ ꯌꯥꯝ ꯅꯨꯡꯉꯥꯏꯅ
ꯑꯥ ꯅꯨꯡꯉꯥꯏꯅꯁꯨ ꯂꯩꯔꯁꯨ ꯎꯝ
ꯀꯣꯂꯦꯁ ꯑꯥ ꯀꯣꯂꯦꯁ ꯐꯣꯇꯣ ꯐꯣꯇꯣ ꯑꯥ ꯀꯩꯅꯣ ꯂꯩꯌꯦꯕ ꯒ꯭ꯔꯨꯞ ꯐꯇꯣ ꯇꯣ ꯑꯗꯨ ꯀꯣꯂꯦꯖ ꯍꯥꯡꯅ ꯆꯠꯂꯦꯅ ꯆꯠꯄꯗ ꯊꯣꯂꯛꯄꯗ ꯃꯕꯥꯅꯤꯗꯣ ꯍꯣꯇꯦꯜꯗ ꯂꯩꯔꯝꯃꯦ ꯇꯟꯖꯒꯦꯅ ꯑꯩꯕꯨꯁꯨ ꯀꯧꯕ ꯑꯩꯁꯨ ꯆꯥꯔꯒ ꯑꯃꯨꯛ ꯍꯟꯈ꯭ꯔꯦ
ꯌꯥꯏꯅꯦ
ꯌꯥꯕꯅꯤ ꯑꯗꯣ ꯉꯟꯅ ꯂꯥꯛꯑꯣꯀꯣ ꯍꯥꯏ ꯑꯁ ꯊꯟꯈ꯭ꯔꯦ
ꯎꯝ
ꯌꯥꯝ ꯅꯨꯡꯁꯤꯅ ꯑꯥ ꯑꯥ ꯍꯥꯏꯔꯒ ꯉꯔꯥꯡꯗꯣ ꯕꯤꯗꯤꯑꯣ ꯀꯣꯜ ꯇꯧꯔꯛꯑꯦ
ꯎꯝ
ꯅꯨꯄꯥꯒꯤ ꯗꯝꯕꯔꯗ ꯇꯧꯔꯛꯄ ꯑꯩꯅ ꯑꯩꯗꯤ ꯄꯥꯏꯈꯠꯇꯦꯕ ꯐꯔꯁꯗꯗꯤ ꯑꯩꯅ ꯏꯟꯁꯂꯥ ꯅꯪꯂꯔꯥ ꯍꯪꯂꯪꯂꯒ ꯍꯣꯏ ꯃꯥꯅꯦ ꯄꯥꯏꯈꯠꯂꯣ ꯍꯥꯏꯔꯒꯦ ꯄꯥꯏꯈꯠꯂꯦ ꯄꯩꯏꯈꯥꯂꯒꯥ ꯃꯕꯥꯅꯤꯗꯣ ꯕꯖꯥꯔ ꯆꯠꯂꯝꯃꯦ ꯆꯠꯂꯝ ꯏꯁꯄꯦꯛ ꯍꯥꯞꯄ ꯏꯁꯄꯦꯛ ꯊꯤꯕ ꯆꯠꯄ ꯑꯁꯤ ꯐꯖꯕ꯭ꯔꯥ ꯑꯁꯤ ꯁꯤ ꯌꯥꯕ꯭ꯔꯥ ꯍꯪꯉꯛꯑꯦ ꯑꯗꯣ ꯅꯍꯣꯏ ꯍꯣꯏ ꯍꯥꯏꯔꯒ ꯑꯃꯨꯛ ꯊꯝꯈ꯭ꯔꯦ ꯕꯥꯅꯤ ꯑꯗꯨꯝ ꯂꯩꯕ ꯃꯥꯜꯂꯦ ꯅꯨꯄꯥꯗꯣ
ꯆꯠ ꯇ꯭ꯔꯕ ꯃꯥꯜꯂꯦ
ꯈꯪꯗꯦ ꯆꯇ꯭ꯔꯕ ꯃꯜꯂꯦ ꯍꯣꯏ
ꯇꯥꯜꯂꯦꯗꯥ ꯑꯩꯗꯤ
ꯈꯪꯗꯦ ꯑꯩꯁꯨ ꯇꯟꯈ꯭ꯔꯦ
ꯁꯨꯃꯥꯏꯅ ꯇꯧꯒꯗꯧꯕ ꯑꯣꯏꯔꯗꯤ ꯅꯍꯥꯟꯒꯤ ꯊꯧꯗꯣꯛꯇꯨꯔꯤꯒꯤ ꯊꯣꯛꯍꯟꯕꯅꯣ
ꯑꯗꯨꯅꯦ ꯅꯨꯄꯥꯅ ꯍꯥꯏꯔꯤꯗꯣ ꯅꯪꯕꯨ ꯑꯥ ꯑꯩꯕꯨ ꯎꯝ ꯀꯃꯥꯏ ꯍꯥꯏꯁꯤꯔꯥ ꯄꯥꯝꯗꯗꯤꯉꯥꯏ ꯅꯍꯥꯟ ꯀꯩꯅꯣ ꯅꯩꯀꯟꯅꯥꯑꯣ ꯍꯣꯏ ꯑꯗꯨꯗꯣ ꯌꯥꯝ ꯅꯣꯛꯅꯤꯡꯕꯅꯤ
ꯑꯗꯨꯅꯦ ꯑꯦ ꯅꯨꯄꯤ ꯅꯪꯀꯣ ꯅꯪ ꯌꯥꯝ ꯁꯣꯏꯌꯦ ꯀ ꯅꯪ ꯐꯔꯛꯀꯅꯤ ꯑꯩꯅ
ꯅꯍꯥ ꯑꯁ ꯑꯂꯨ ꯑꯁꯤ ꯃꯅꯥꯎꯅꯨꯄꯤꯗꯣ ꯑꯩꯈꯣꯏ ꯀꯩꯅꯣꯗ ꯂꯩ ꯍꯥꯏꯕꯗꯣ ꯃꯣꯏ ꯃꯅꯥꯛꯇ ꯂꯩ ꯍꯥꯏꯕꯗꯣ ꯑꯗꯨꯅꯤ ꯅꯨꯄꯤꯗꯨꯁꯨ ꯀꯣ ꯌꯥꯝ ꯄꯥꯝꯕꯒꯨꯝ ꯇꯧꯋꯦ ꯅꯨꯄꯥꯗꯣ ꯑꯗꯤ ꯑꯁꯤ ꯇꯧꯕꯤ ꯑꯁꯤ ꯅꯨꯄꯥꯅ ꯑꯗꯨꯃꯥꯏꯅ ꯇꯧꯋꯦ ꯑꯝ ꯃꯥꯕꯨ ꯑꯗꯨꯃꯥꯢ ꯇꯧꯋꯦ ꯑꯗꯨꯃꯥꯢ ꯇꯧꯋꯦ ꯍꯥꯏꯔꯒ ꯍꯧꯖꯤꯛꯇꯤ ꯌꯥꯝ ꯍꯣꯡꯈ꯭ꯔꯕ ꯃꯥꯜꯂꯦꯗ ꯌꯥꯝ ꯐꯈ꯭ꯔꯕ ꯃꯥꯜꯂꯦ ꯑꯗꯨ ꯇꯥꯅꯤꯡꯗꯕꯗꯨ
ꯇꯂꯦ ꯑꯗꯨ ꯅꯣꯏ ꯆꯥꯛ ꯆꯥ ꯅ ꯅꯅꯦ ꯃꯥꯒꯤ ꯅꯨꯃꯤꯠꯇ ꯆꯥꯛ ꯆꯥꯕ ꯅꯨꯃꯤꯠꯇꯁꯨ ꯑꯗꯨ ꯃꯅꯥꯎ ꯅꯨꯄꯤꯗꯨꯁꯨ ꯌꯥꯎ
ꯑꯥ ꯌꯥꯎꯗꯦ ꯈꯣꯏ ꯃꯔꯤ ꯈꯛꯇꯪꯅꯦ ꯌꯥꯎꯔꯗꯤ ꯇꯜꯂꯦ ꯑꯩꯗꯤ ꯍꯥꯏꯕꯗꯤ ꯐꯗꯤ ꯐꯩꯌꯦꯕ ꯀꯩꯅꯣ ꯎꯝ ꯃꯤꯔꯔ ꯀꯣ ꯃꯤꯔꯔ ꯇꯥꯏꯞ ꯑꯍꯣꯏ ꯃꯤꯡꯁꯦꯜ ꯇꯥꯏꯞ ꯃꯅꯨꯡꯗ ꯐꯣꯇꯣꯒꯨꯝꯕ ꯍꯥꯞ ꯍꯥꯞꯄ ꯌꯥꯕꯗꯣ ꯑꯗꯨꯗꯣ ꯑꯗꯨꯅꯦ ꯑꯗꯨꯒ ꯑꯃꯗꯨꯅ ꯀꯩꯅꯣ ꯕꯣꯇꯜꯒꯨꯝꯕ ꯕꯣꯇꯜꯃꯛ ꯅꯠꯇꯕ ꯀꯞ ꯃꯤꯛꯁ ꯇꯧꯕꯗꯣ
ꯎꯝ ꯎꯝ
ꯑꯗꯨꯗꯣ ꯑꯗꯨ ꯂꯧꯕꯤꯌꯦ ꯑꯁ ꯕꯔꯗꯦ ꯆ ꯒꯤꯐ ꯂꯧꯗ꯭ꯔꯗꯤ ꯅꯨꯡꯉꯥꯏꯇꯦꯅ ꯂꯧꯕꯅꯦꯗ ꯆꯥꯛ ꯆꯥꯅꯤꯉꯥꯏ ꯀꯧꯒꯅꯤ
ꯇꯗꯦ ꯅꯦꯅ ꯆꯠꯀꯤꯗꯨꯁꯨ ꯑꯣ ꯊꯦꯡꯅꯍꯜꯂꯦ
ꯍꯣꯏ ꯑꯗꯣ ꯀꯩꯅꯣ ꯃꯣꯏꯗꯣ ꯀꯩꯅꯣ ꯊꯛꯏꯅꯦ
ꯑꯣ ꯑꯃꯗꯨ ꯊꯛꯄ꯭ꯔꯥ
ꯍꯣꯏ ꯑꯃꯗꯨꯁꯨ ꯌꯥꯎꯏꯅꯦ ꯄꯨꯂꯞꯗꯤꯅꯦ
ꯑꯩꯍꯥ
ꯑꯗꯣ ꯅꯦꯛꯁ ꯋꯤꯠ ꯆꯠꯈꯅꯤ ꯍꯥꯏꯕꯒꯤ ꯃꯅꯥꯎꯅꯨꯄꯤꯗꯣ ꯍꯣꯏ ꯉꯟꯅ ꯆꯠ ꯁꯨ ꯐꯩꯌꯦ ꯎ ꯅꯪ ꯋꯥꯗꯅꯤꯉꯥꯏ ꯍꯥꯏꯌꯦ ꯒꯌꯟ ꯇꯥꯗꯦ ꯑꯩ ꯅꯪ ꯉꯥꯟꯅ ꯆꯠꯂꯗꯤ ꯅꯪ ꯅꯃꯥꯕꯨꯁꯨ ꯑꯗꯨꯝ ꯌꯦꯡꯕꯤꯕ ꯌꯥꯔꯅꯤ ꯑꯃꯨꯛ ꯍꯥꯏ ꯑꯗꯨ ꯀꯔꯤ ꯀꯔꯤ ꯋꯥꯔ ꯒ꯭ꯌꯥꯟ ꯇꯥꯗꯦ ꯑꯩ